ꯑ ꯇꯥꯄ ꯇ ꯇꯥꯔꯦ ꯇꯥꯔꯦ ꯑꯁꯤ ꯇꯔꯦ ꯀꯇ ꯍꯥꯎꯗꯦ ꯅꯪ
ꯑꯩ ꯈꯣꯟꯗꯤ ꯁꯦꯡꯅ ꯇꯥꯔꯝꯒꯅꯤꯀꯣ ꯅꯪꯗꯤ
ꯅꯪ ꯁꯦꯡꯉꯦ ꯅꯪ ꯁꯣꯛꯈꯣ ꯃꯐꯝꯗꯨ ꯇꯥꯏ
ꯍꯁ ꯂꯩꯔꯅꯦ
ꯀꯗ ꯑꯣꯏꯅ
ꯑꯩ ꯍꯧꯖꯤꯛ ꯐꯝꯃꯤꯌꯦ
ꯂꯦ ꯄꯗꯨꯅ
ꯅꯪꯕꯨ ꯐꯣꯟ ꯇꯧꯅꯤꯡꯕꯒꯤ ꯑꯗꯨꯒꯤ ꯈꯛꯇꯪ ꯊꯣꯛꯂꯒ ꯑꯥꯗ ꯄꯥꯝꯃꯤꯅꯦ
ꯑ ꯀ ꯃ ꯋꯥ ꯃꯃꯤ ꯀ ꯐꯣꯟ ꯍꯅꯤ
ꯑꯁ ꯅꯨꯃꯤꯠ ꯆꯨꯞꯄ ꯐꯝꯗꯦ ꯂꯦꯞꯄꯦ ꯀꯔꯤꯅꯣ ꯑꯩ ꯂꯦꯞꯄꯦ
ꯎꯝ ꯂ ꯄꯁꯨ ꯋꯥꯔ ꯅꯅꯕꯨ ꯁ
ꯑꯁ ꯍꯥꯏꯗ ꯑꯣ ꯃꯗꯨꯦꯅ ꯑꯔꯅ ꯑ
ꯍꯪꯦꯦ ꯁꯥꯞ
ꯍꯥꯄꯤꯦ ꯅꯪ ꯍꯥꯕ꯭ꯔꯣ
ꯍꯥ
ꯀꯃꯥꯏꯅ ꯍꯥꯞꯇꯧꯔꯤꯒꯦ ꯑꯩ ꯈꯣꯟ ꯁꯦꯡꯅ ꯇꯥꯏꯗꯨꯕꯣꯁꯦ
ꯂꯝꯁꯤ ꯉꯚꯥꯏ ꯏꯀꯣ ꯑꯩꯒꯤ ꯑꯣꯖꯃ ꯇꯥꯁꯒꯦ
ꯎꯝ
ꯎꯝꯣꯣ
ꯋꯥ ꯀꯟꯅ ꯉꯥꯡꯕꯅꯦ ꯑꯩꯗꯤ ꯇꯞꯅ ꯉꯥꯡꯕ ꯍꯩꯇꯌꯦ
ꯍꯣꯅꯤꯍ
ꯄ꯭ꯔꯣ ꯈꯛꯇꯪ ꯅꯠꯇ꯭ꯔꯦ ꯑꯜꯇ꯭ꯔꯥ ꯄ꯭ꯔꯣ ꯃꯦꯛꯁꯅꯦ
ꯅꯦꯛꯁ ꯎꯔꯔꯤꯕ ꯃꯣ
ꯎꯝ
ꯕꯨꯗꯤ ꯀ ꯍꯥꯏ ꯍꯥꯏꯁꯤꯔꯥ ꯌꯥꯏ ꯇ
ꯍ ꯅꯅꯥꯊꯟꯇ ꯂꯩꯕ꯭ꯔꯣ
ꯎꯝ ꯂꯣꯏꯅꯦ ꯃꯛ ꯂꯣꯏꯌꯦ
ꯑꯥ ꯑꯩꯁꯨ ꯌꯨꯝ ꯆꯠꯅꯤꯡꯕꯅ ꯁꯤꯒꯗꯣꯔꯦ
ꯑ ꯑꯗꯣ ꯃꯤ ꯈꯔꯅ ꯆꯥꯛ ꯍꯦꯟꯖꯥꯡ ꯊꯣꯟꯒꯦꯌꯦ ꯈꯔꯅꯔꯦ ꯇꯜꯂꯤ
ꯎꯝ ꯍꯧꯖꯤꯛ ꯅꯨꯡꯗꯥꯡꯒꯤ ꯆꯥꯛ ꯌꯦꯟꯁꯥꯡ ꯊꯣꯡꯕ ꯍꯧꯔꯕꯣ ꯑꯩꯁꯥꯛ
ꯍꯣꯏ
ꯅꯔꯤꯅꯦ ꯌꯥꯝꯅ
ꯀꯩꯩꯅꯣ ꯀꯅꯦ ꯑꯣ ꯀꯩ ꯍꯥꯏꯁꯤꯔ ꯃꯇꯝ ꯐꯠꯇꯕꯅꯤꯅ ꯀꯣ
ꯎꯝ
ꯒꯥꯟꯇ ꯎꯝ
ꯑꯗꯨ ꯈꯨꯟ ꯈꯨꯟꯒꯤ ꯀꯩꯅꯣ ꯂꯩꯔꯤꯗꯅ ꯁꯤꯀ꯭ꯌꯨꯔꯤꯇꯤ ꯆꯠꯂꯤꯗꯅ ꯑꯗꯨꯝ ꯀꯥꯠ ꯇꯧꯅꯕ
ꯎꯝ
ꯑ ꯇ ꯇꯔꯅ ꯈꯑꯦꯒ
ꯎꯝ
ꯇꯕ ꯆ ꯂꯩꯦ ꯑꯗꯨꯗ
ꯅꯣꯏ ꯃꯃꯥ ꯈꯣꯏꯗꯤ ꯂꯩꯕ꯭ꯔꯣ
ꯂꯩꯌꯦ ꯂꯩꯌꯦ ꯑꯁ ꯅꯣꯡꯈꯔꯦ ꯍꯧꯖꯤꯛꯇꯤ
ꯅꯣꯡ ꯂꯦꯞꯈꯔꯦ ꯍꯥꯏꯔꯣ
ꯌꯦꯁ
ꯂꯦꯞꯄꯗꯤ ꯐꯥꯔꯦꯅꯦ ꯑꯁ ꯍꯧꯖꯤꯛꯁꯦ ꯑꯩ ꯈꯪꯅꯕ ꯃꯤ ꯂꯥꯛꯑꯅꯦ ꯑꯃꯨꯛ ꯋꯥ ꯅꯠꯇꯦ ꯈꯪꯅꯕ ꯍꯥꯏꯕꯕꯨ ꯑꯗꯨꯝ ꯊꯕꯛ ꯇꯧꯐꯝꯗ ꯑꯗꯨꯝ ꯋꯥꯔꯤ ꯋꯥꯇꯥꯏ ꯁꯥꯟꯅꯕꯗꯣ ꯑꯗꯨꯒꯤ ꯀꯩꯗꯧꯔꯤꯅꯣ ꯍꯪꯉꯣ ꯂꯣꯏꯔꯦ ꯑꯗꯨꯒꯤ ꯑꯩ ꯇꯥꯜꯂꯤꯍꯦ
ꯈꯪꯅꯕ ꯎꯔꯗꯤ ꯄꯩꯁꯥ ꯅꯤꯕ ꯌꯥꯗ꯭ꯔꯣ
ꯄꯩꯁꯥꯅꯤꯗꯧꯗꯣ ꯃꯣꯏꯗꯣ ꯂꯥꯏꯗꯧ ꯃꯥꯜꯂꯦꯅꯦ ꯑꯗꯨꯝ ꯇꯜꯂꯦ
ꯑꯁ
ꯢꯅꯛ ꯈꯨꯜꯂꯗꯤ ꯌꯥꯕ
ꯑꯍꯟ ꯔꯣ ꯑꯉꯥꯡ ꯔꯣ
ꯑꯍꯥꯟꯅꯤꯗ ꯑꯩꯈꯣꯏꯗꯣ ꯑꯜꯂꯥ ꯀꯩꯅꯣꯅꯦ ꯑꯩꯈꯣꯏꯗꯣ ꯑꯩꯈꯣꯏꯒꯤ ꯃꯤ ꯀꯩꯗꯣ ꯑꯩꯉꯣꯟꯗ
ꯎꯝ
ꯍꯟꯖꯤꯟ ꯍꯟꯖꯤꯟ ꯇꯔꯦꯠ ꯇꯧꯕꯤꯌꯨꯅ ꯇꯔꯦꯠ ꯇꯧꯕꯤꯌꯨꯅ ꯑꯆꯥꯄꯣꯠ ꯂꯩꯕꯤꯌꯣꯅ ꯑꯩꯅ ꯄꯩꯁꯥ ꯂꯩꯇꯕꯤꯗ ꯂꯥꯛꯑꯀꯥꯟꯁꯤꯗ ꯀꯔꯤ ꯄꯩꯁꯥ ꯑꯃ ꯑꯩꯅ ꯑꯩ ꯄꯨꯛꯅꯤꯡꯁꯤꯗꯅꯦ ꯈꯟꯖꯤꯜꯂꯤꯅꯦꯕꯀꯣ
ꯀꯩ ꯃꯔꯝꯗꯅꯣꯕ ꯃꯣꯏ
ꯃꯣꯏꯅ ꯅꯍꯥꯟꯗꯣ ꯐꯥꯗꯔ ꯇꯦꯅꯦꯌꯦ ꯃꯤ ꯃꯥꯗꯣ ꯃꯥꯗꯣ ꯃꯌꯨꯝ ꯄꯥꯜꯂꯦꯕꯗꯨ ꯅꯨꯄꯥꯗꯣ ꯎꯝ ꯑꯗꯨꯗ
ꯎ
ꯅꯪꯒꯤ ꯅꯪꯅ ꯑꯆꯥꯄꯣꯠꯗꯤ ꯂꯩꯕꯤꯗ ꯋꯥꯠꯂꯤꯀꯣ ꯋꯥꯠꯂꯤꯀꯣ ꯎꯕꯕꯨꯗꯤ ꯉꯍꯥꯏ ꯇꯥꯕ ꯉꯝꯍꯟꯗꯗꯅ ꯑꯗꯨꯗꯤ ꯅꯪꯒꯤ ꯋꯤꯛ ꯑꯣꯐ ꯅꯨꯃꯤꯠꯇ ꯂꯥꯛꯑꯣ ꯑꯗꯣ ꯍꯟꯗꯛꯇꯣ ꯑꯩꯈꯣꯏꯅꯤꯗꯣ ꯋꯤꯛ ꯑꯣꯐ ꯇꯥꯃꯤꯟꯅꯕ
ꯐꯥꯗꯔ ꯗꯦ ꯂꯩ ꯍꯥꯏ ꯑꯗꯨꯕꯨ ꯑꯩꯒꯤ ꯕꯀꯤ ꯂꯩꯕ꯭ꯔꯣ ꯍꯥꯏꯅ ꯍꯪꯕ ꯌꯥꯗ꯭ꯔꯣ
ꯎꯝ ꯑꯗꯨꯒ ꯃꯥꯒꯤ ꯐꯥꯗꯔꯁ ꯗꯦꯗꯣ ꯒꯤꯐ ꯄꯤꯗꯦꯌꯦ ꯃꯥꯅ ꯍꯥꯏꯁꯦ ꯑꯗꯨꯒꯤ
ꯒꯤꯞꯁꯦ ꯀꯩꯅꯣꯒꯤ ꯇꯥꯏꯞꯇ ꯑꯃꯨꯀ ꯍꯣꯏꯅꯦ ꯒ꯭ꯌꯥꯟ ꯇꯥꯔꯅꯤ ꯍꯥꯏꯁꯦ ꯇꯥꯕ ꯅꯪ ꯍꯥꯏꯗꫭ ꯑꯩ ꯒ꯭ꯌꯥꯟ ꯇꯥꯔꯦꯕꯀꯣ ꯑꯗꫭ ꯍꯥꯏꯔꯤꯕ ꯅꯨꯄꯥꯁꯤꯅ ꯇꯧꯔꯤꯁꯤꯗꯤ ꯕꯤꯔꯌꯥꯅꯤꯁꯦ ꯄꯤꯗꯗꯤ ꯌꯥꯗꯦ
ꯅꯠꯇ꯭ꯔꯗꯤ ꯀꯩ ꯍꯥꯏꯁꯦ ꯑꯃ ꯑꯄꯥꯝꯕꯁꯦ ꯇꯧꯕꯤꯗꯗꯤ ꯌꯥꯗꯦ ꯍꯥꯏꯅ ꯑꯉꯥꯡ ꯃꯆꯥ ꯑꯗꯨꯃꯥꯏꯅ ꯇꯧꯔꯤꯕꯅꯦꯕ ꯅꯪꯉꯣꯟꯗ
ꯃꯥꯅꯦ ꯋꯥꯠꯂꯤ ꯀꯣ ꯋꯥꯠꯂꯤ ꯀꯣ ꯅꯪꯒꯤ ꯋꯥꯠꯂꯤꯀꯣ ꯑꯗꯨꯃꯥꯏꯅ ꯍꯥꯏꯕꯀꯣ
ꯐꯗꯔꯁ ꯒꯤ ꯇꯥꯏꯇꯜ ꯄꯨꯋꫭ ꯌꯦ ꯅꯪꯅ ꯑꯩꯈꯣꯏꯕꯨ ꯇ꯭ꯔꯤꯠ ꯇꯧꯕꯤꯒꯗꯕꯅꯦ ꯍꯥꯏꯕ ꯌꯥꯗ꯭ꯔꯥ ꯅꯪꯅ ꯅꯠꯇ꯭ꯔ
ꯑꯩꯗꯣ ꯐꯥꯒꯤ ꯐꯥꯒꯤ ꯉꯥꯡꯕ ꯑꯗꯣ ꯑꯩꯗꯣ ꯑꯗꯨꯃꯥꯏꯅ ꯉꯥꯡꯕ ꯍꯩꯇꯦꯕ ꯍꯥꯏꯗꯤ ꯀꯝꯐꯣꯔꯠ ꯑꯣꯏꯗ꯭ꯔꯗꯤ ꯃꯤꯗꯣ ꯑꯗꯨꯒꯤ ꯍꯥꯏꯗꯤ ꯄꯉꯥ ꯉꯥꯡꯗꯦꯕ ꯁꯤꯔꯦꯁꯀꯤ ꯃꯇꯥꯡꯗ ꯈꯪ ꯉꯥꯡꯉꯦꯕ
ꯅꯉꯣꯟꯗ ꯑꯗꯨꯝ ꯗꯤꯃꯥꯟ ꯇꯧꯋꯔꯤꯗꯤ ꯑꯁ
ꯑꯗꯨꯅꯦ ꯍꯟꯖꯤꯟ ꯍꯟꯖꯤꯟ ꯉꯥꯡ ꯂꯩꯩꯅꯦ ꯇꯥꯕ ꯉꯝꯗꯦ ꯑꯗꯨꯒ ꯑꯩꯅ ꯍꯣꯏ ꯂꯥꯛꯑꯣ ꯑꯗꯨꯗꯤ ꯁꯇꯔꯗꯦꯗ ꯂꯥꯛꯑꯣ ꯍꯥꯏꯕ ꯑꯗꯨꯒ ꯃꯥꯅ ꯐꯥꯒꯤ ꯇꯧꯕꯅꯦ ꯅꯪ ꯅꯛꯅꯕꯅꯦ ꯐꯥꯒꯤ ꯇꯧꯕꯅꯦ ꯍꯥꯏꯕ ꯑꯩ ꯅꯠꯇꯦ ꯐꯥꯒꯤ ꯇꯧꯕ ꯅꯠ ꯇꯦ ꯑꯩꯗꯤ ꯂꯥꯛꯑꯣ ꯇꯔꯤꯠ ꯇꯧꯕꯤꯔꯒꯦꯅ ꯍꯥꯏꯕ ꯐꯥꯗꯔꯁ ꯗꯦꯒꯤꯗꯣ ꯇꯧꯕꯤꯔꯒꯦꯅ ꯑꯗꯨꯒ ꯃꯤ ꯑꯝ ꯑꯃꯨꯛ ꯂꯥꯛꯁꯜꯂꯦꯀꯣ ꯂꯥꯛꯑꯒ ꯄꯥꯔꯇꯤ ꯇꯧꯒꯦ ꯍꯥꯏꯔꯣ ꯑꯗꯨꯅꯨꯡꯃꯥꯏꯅ ꯍꯪꯉ ꯑ ꯀꯔꯤ ꯄꯥꯔꯇꯤꯅꯣ ꯑꯩ ꯄꯩꯁꯥ ꯂꯩꯇꯦ ꯑꯦ ꯑꯩ ꯄꯩꯁꯥ ꯑꯩ ꯄꯩꯁꯥ ꯂꯩ
ꯂꯥꯛ ꯂꯥꯛꯀꯦ ꯍꯥꯏꯁꯦ ꯅꯣꯏ ꯂꯩꯐꯝꯗꯨꯔ ꯅꯠꯇꯅ ꯊꯕꯛ ꯃꯐꯝꯗꯨꯔ
ꯑꯧ ꯅꯛ ꯅꯛꯄꯨꯗꯤ ꯌꯥꯝꯅꯗꯤ ꯅꯛꯄ ꯅꯠꯇꯦꯕꯀꯣ ꯑꯗꯣ ꯀꯣ ꯑꯩꯅ ꯑꯃꯔꯣꯝꯗꯅꯦꯕ ꯃꯥꯅ ꯑꯃꯔꯣꯝꯗ
ꯎꯝ ꯎꯝ ꯑꯁ ꯑꯩꯁꯦ ꯍꯧꯖꯤꯛ ꯂꯨꯖꯒꯤ ꯍꯧꯖꯤꯛ ꯂꯨꯖꯔꯒꯦꯅ ꯂꯩꯕꯅꯦꯕꯀꯣ
ꯑꯥ
ꯅꯣꯡ ꯀꯟꯅ ꯆꯨꯔꯛꯄꯗ ꯑꯁ ꯇꯟꯗꯅ ꯍꯤꯄꯤꯅꯤ
ꯎꯝ
ꯍꯥꯏꯗꯤ ꯍꯟꯗꯛꯁꯦ ꯁꯤꯖꯟ ꯆꯦꯟꯖ ꯀ꯭ꯂꯥꯏꯃꯦꯠ ꯆꯦꯟꯖ ꯑꯣꯏꯕ ꯃꯇꯝ ꯑꯣꯏꯕꯅꯤꯅ
ꯎꯝ
ꯂꯣꯛꯁꯨ ꯊꯨꯡꯍꯜ ꯂꯩꯕ ꯑꯩꯈꯣꯏ ꯌꯨꯝꯗ ꯑꯩ ꯏꯊꯟꯇ ꯉꯥꯏꯔꯦ ꯐ꯭ꯔꯦꯁ ꯑꯣꯏꯔ ꯂꯩꯔꯤꯁꯦ ꯑꯇꯣꯞꯄꯒꯤ ꯊꯨꯡꯉꯦ ꯂꫭꯛ ꯈꯨꯋꯦ ꯑꯦꯁ ꯇꯧꯔꯕꯅꯦ
ꯎꯝ
ꯃꯩꯁꯨ ꯂꯥꯛꯇꯕ ꯀꯨꯏꯔꯦ ꯑꯁ ꯐꯣꯟ ꯕꯦꯇ꯭ꯔꯤꯁꯨ ꯌꯥꯝꯗ꯭ꯔꯦꯅꯦ ꯇꯧꯔꯤꯁꯦ ꯍꯞꯇꯥ ꯐꯥꯗꫭꯔꯦ
ꯎꯝ
ꯃꯩ ꯂꯥꯛꯇ꯭ꯔꯗꯤ ꯅꯦꯠꯋꯥꯛ ꯅꯨꯡꯉꯥꯏꯕ꯭ꯔꯣ
ꯂꯥꯛꯑꯁꯨ ꯂꯥꯛꯇ꯭ꯔꯁꯨ ꯑꯩꯒꯤ ꯅꯦꯠꯋꯗꯤ ꯌꯥꯝ ꯏꯁꯇꯦꯕꯜ ꯑꯣꯏꯗ ꯖꯤ ꯑꯣꯗꯤ ꯈꯔ ꯅꯨꯡꯉꯥꯢꯇꯦ ꯀꯔꯇꯦꯜ ꯄꯥꯏꯔꯁꯨ ꯅꯪ ꯅꯪꯒꯤꯗꯤ ꯌꯥꯔꯣꯏ ꯒꯉꯥ꯭ꯟ ꯇꯕ꯭ꯔꯣ
ꯅꯪꯒꯤ ꯀꯔꯝꯕ ꯐꯣꯟ ꯑꯣꯏꯕꯩꯅꯣ ꯑꯩꯉꯣꯟꯗꯁꯨ ꯇꯤꯞꯁꯇꯣ ꯍꯥꯏꯔꯛꯎꯗꯅ ꯑꯗꯨꯗꯤ
ꯎꯝ ꯃꯁꯛ ꯐꯖꯕꯁꯤꯡ ꯌꯦꯡꯅꯤꯡꯉꯤ ꯅꯦꯠ ꯌꯥꯗꯦ
ꯑꯁ ꯑꯩꯈꯣꯏꯗꯤ ꯐꯖꯗꯦꯅ ꯑꯗꯨꯗꯤ ꯌꯥꯒꯅꯤ ꯑꯩꯒꯤꯗꯤ
ꯎꯝ ꯈꯪꯗꯦ ꯑꯩꯒꯤꯗꯤ ꯌꯥꯝ ꯐꯩ
ꯌꯥꯔꯦꯗ
ꯃꯤꯒꯤ ꯇꯨ ꯖꯤ ꯈꯛ ꯂꯩꯔꯤ ꯀꯥꯟꯅ ꯑꯩꯗꯤ ꯐꯥꯏꯚ ꯖꯤꯅꯤ ꯀꯩꯅꯣ
ꯑꯩꯁꯨ ꯐꯥꯢꯚꯖꯤꯅꯦ
ꯎꯝ ꯎꯝ ꯑꯁ
ꯐꯥꯏꯚ ꯖꯤꯅꯦ
ꯅꯦꯠꯋꯥꯛꯛꯁꯨ ꯀꯩꯅꯣ ꯐꯥꯏꯚ ꯖꯤ ꯑꯟꯂꯤꯃꯤꯇꯦꯠ ꯂꯩꯌꯦ ꯍꯥꯏꯔꯁꯨ ꯎꯄꯥꯏ ꯂꯩꯇꯦ ꯑꯁ ꯉꯔꯥꯡꯗꯣ ꯑꯩ ꯕꯣꯜ ꯌꯦꯡꯉꯒ ꯑꯗꯨꯝ ꯇꯨꯝꯈ꯭ꯔ ꯃꯥꯜꯂꯦꯕ ꯑꯩ ꯐꯣꯟ ꯑꯗꯨꯝ ꯕꯦꯇ꯭ꯔꯤ ꯂꯩꯔꯝꯗ ꯋꯥꯅ ꯍꯧꯒꯠꯂꯒ
ꯎꯝ
ꯍꯥꯞ ꯊꯣꯛꯇ꯭ꯔꯤ ꯐꯥꯎꯗꯤ ꯌꯦꯡꯕꯅꯦꯕꯀꯣ
ꯎꯝ
ꯉꯍꯥꯛꯇꯪ ꯎꯏꯁꯦꯅꯗꯤ
ꯎꯏꯔꯒꯦꯅ ꯑꯣꯏꯕꯗꯣ ꯎꯏꯊꯔꯦ ꯂꯣꯏꯅ
ꯃꯀꯞ ꯊꯣꯛꯔꯛꯀꯥꯟꯗ ꯄꯨꯡ ꯃꯥꯄꯟ
ꯂꯣꯏꯔꯦꯗꯅ ꯅꯪꯗꯤ ꯑꯩꯒ ꯆꯞ ꯃꯥꯟꯅꯅ ꯂꯩꯔꯝꯃꯤꯅꯦ
ꯎꯝ ꯑꯗꯨꯗꯒꯤ ꯐꯣꯟꯒꯤꯄꯤꯁꯦ ꯂꯣꯏ ꯆꯠꯈ꯭ꯔꯦꯕ
ꯎꯝꯝ
ꯄꯋꯔ ꯕꯦꯡꯁꯨ ꯂꯣꯏꯁꯜꯂꯝꯃꯦ
ꯎꯝ
ꯒ꯭ꯔꯟ ꯒ꯭ꯔꯟ ꯇꯧꯏꯦ ꯅꯣꯡ ꯃꯪꯅꯤ ꯍꯥꯏꯕ
ꯑꯣ ꯎꯝ
ꯑꯩ ꯊꯕꯛꯇꯗꯤ ꯌꯥꯝ ꯅꯨꯡꯉꯥꯏꯕꯅꯤꯗ ꯁꯨꯃꯥꯏꯅ ꯂꯩꯖ ꯇꯥꯏꯝꯁꯨ ꯐꯪꯉꯦ ꯍꯣꯏ
ꯍꯣꯏ ꯂꯟꯁꯀꯤ ꯇꯥꯏꯃꯤꯡ ꯈꯛꯇꯅꯦ ꯆꯥꯛ ꯆꯥꯕ ꯇꯥꯏꯃꯤꯡ ꯈꯛꯇꯅꯦ ꯆꯤꯜꯂꯤꯁꯦ ꯇꯩꯗꯤꯆꯤꯟꯗ꯭ꯔꯦ ꯕꯥꯔꯣꯗꯒꯤ ꯕꯥꯔꯣꯗꯒꯤ ꯄꯨꯡ ꯑꯅꯤ ꯑꯍꯨꯝ ꯐꯥꯎ ꯂꯣꯏꯔꯦ
ꯎꯝ
ꯀꯩ ꯗꯧꯔꯤꯒꯦ
ꯀꯩꯗꯧꯔꯤꯒꯦ ꯅꯪꯕꯣ
ꯀꯩꯝꯇꯧꯗꯦ ꯊꯒꯠꯆꯕꯒꯦ ꯀꯔꯤ ꯀꯔꯤ ꯂꯩꯕꯖꯥꯠꯅ ꯌꯦꯡꯉꯅꯦ ꯑꯩꯇ ꯇꯥꯕ꯭ꯔ ꯎꯝ ꯁꯤꯗꯥꯏ ꯁꯣ ꯋꯥ ꯑꯃ ꯂꯩ ꯋꯥꯁꯤꯗ ꯇꯥꯕ꯭ꯔ ꯑꯗꯨ
ꯇꯤꯂꯥꯏꯈꯣꯝꯕꯤꯗꯣ ꯒ꯭ꯌꯥꯟ ꯇꯥꯕ ꯃꯥꯜꯂꯦꯗ ꯑꯗꯣ ꯇꯤꯜꯍꯥꯏ ꯀꯣꯨꯝꯕꯤꯗꯣ ꯒ꯭ꯌꯥꯟ ꯇꯥꯕ ꯃꯥꯜꯂꯦꯕ
ꯃꯈꯣꯢꯒꯤꯗꯤ ꯒꯌꯤꯟ ꯇꯥꯕ ꯃꯥꯟꯅ ꯑꯩ ꯁꯨꯈꯪꯗꯦꯀꯣ
ꯐꯀꯠ ꯆꯅꯤ ꯀꯣ ꯑꯩꯒꯤ ꯁꯔꯤꯁꯦ ꯂꯣꯏꯔꯦꯗꯅ ꯏꯃꯥ ꯏ
ꯑꯦ ꯍꯧꯖꯤꯛꯁꯦ ꯍꯧꯖꯤꯛ ꯀꯩꯅꯣ ꯌꯦꯡꯉꯀꯥꯟꯗ ꯂꯩꯔꯝꯕ ꯋꯥꯅꯦ ꯀꯗ ꯀꯩꯗꯧꯔꯤꯕ ꯍꯥꯏꯔꯒ ꯑꯁ ꯊꯕꯛ ꯂꯩꯕꯒꯤ ꯁꯨꯝ ꯀꯣꯏꯔꯛꯄꯅꯤ ꯍꯥꯏꯔꯛꯑꯦ
ꯎꯝ
ꯅꯨꯡꯁꯤꯠ ꯀꯟꯗ꯭ꯔꯣ ꯅꯣꯏ ꯃꯐꯝꯗꯨꯁꯨ
ꯅꯪꯗꯤ ꯌꯨꯝꯗ ꯂꯩꯕꯅꯤꯅ ꯌꯥꯝ ꯅꯨꯡꯉꯥꯏꯔꯝꯒꯅꯤꯌꯦ
ꯌꯥꯝ ꯅꯨꯡꯉꯥꯏꯌꯦ ꯀꯩꯗꯧꯁꯦ ꯎꯝ ꯎꯝ ꯁꯤꯀꯤ ꯂꯥꯛꯄꯒꯤ ꯂꯝꯕꯤꯗꯤ ꯂꯩꯇ꯭ꯔꯦ ꯌꯨꯝꯗ ꯂꯩꯁꯨꯦ ꯅꯨꯡꯉꯥꯏ ꯅꯨꯉꯥꯏꯌꯦ
ꯑ ꯑꯩꯁꯨ ꯑꯩꯒꯤ ꯁꯟꯁꯦ ꯂꯣꯏꯔꯗꯤ ꯑꯗꯩ ꯌꯨꯝꯗ ꯅꯨꯡꯉꯥꯏꯔꯔꯅꯤ
ꯋꯔꯜ ꯀꯞꯁꯦ ꯂꯣꯢꯔꯕ ꯆꯦꯜꯗꯧꯅꯦ ꯑꯗꯤ ꯃ ꯑꯗꯨ
ꯑꯣ
ꯑꯩꯗ ꯁꯅꯤꯅꯤ
ꯎꯝ